ꯇꯥꯏꯌꯦ
ꯑꯣ ꯆꯦ ꯆꯥꯛ ꯏꯁꯤꯡ ꯊꯣꯡꯉꯕꯣ
ꯆꯥꯛꯁꯦ ꯑꯩꯈꯣꯏ ꯃꯥꯅ ꯊꯣꯡꯍꯧꯕ꯭ꯔꯦ
ꯎꯝ ꯀꯔꯤ ꯏꯟꯁꯥꯡ ꯊꯣꯡꯍꯧꯔꯒꯦ
ꯑꯩꯅ ꯈꯟꯕꯗ ꯃꯥꯏꯔꯦꯟ ꯊꯣꯡꯗꯣ ꯃꯥꯜꯂꯦ ꯃꯥꯏꯔꯦꯟ ꯂꯩꯔꯛꯑꯒ ꯂꯩꯍꯧꯋꯦ ꯁꯤꯗ ꯁꯦꯝꯗ ꯇꯧꯍꯧꯋꯦ ꯅꯣꯏꯒꯤꯗꯤ ꯊꯣꯡꯉꯕꯣ
ꯑ ꯑꯩꯈꯣꯏꯒꯤꯁꯨ ꯑꯩꯈꯣꯏ ꯏꯅꯥꯎꯄꯤꯅ ꯊꯣꯡꯉꯦ ꯆꯝꯊꯣꯡ ꯊꯣꯡꯕ ꯃꯥꯜ ꯆꯝꯊꯣꯡ ꯊꯣꯡꯅꯤꯅ ꯉꯁꯥꯏ ꯍꯥꯏꯒꯤꯕ
ꯑꫭ
ꯑ ꯏꯆꯦ ꯍꯣꯏꯒꯤ ꯍꯟꯇꯛ ꯑꫭꯛ ꯅꯥꯏꯌꯦꯅ ꯇꯧꯕꯗꯣ ꯑꯗꯨꯗꯨ ꯕꯨ ꯍꯥꯏꯗꯤ ꯐꯔꯕꯣ ꯅꯠꯇ꯭ꯔꯒ ꯀꯃꯥꯏꯅ ꯇꯧꯔꯒꯦ
ꯑꯁ ꯑꯣꯛꯇꯣ ꯀꯩꯅꯣ ꯇꯧꯔꯦ ꯑꯣꯛ ꯑꯅꯤꯅꯦꯕ ꯑꯣꯛ ꯃꯆꯥ ꯑꯅꯤ ꯑꯣꯛꯇꯣ ꯂꯥꯕ ꯉꯥꯛꯇꯅꯦꯕ ꯑꯗꯣ ꯍꯧꯖꯤꯛꯁꯦ ꯑꯣꯀꯤ ꯂꯥꯏꯆꯠ ꯑꯃ ꯂꯥꯛꯑꯦꯅ ꯍꯥꯏꯌꯦ ꯑꯗꯨꯗ ꯌꯥꯎꯔꯤꯔꯥ ꯈꯪꯗꯦ ꯑꯩꯈꯣꯏꯒꯤꯗꯨꯁꯨ ꯅꯍꯥꯟ ꯑꯍꯥꯟꯕꯗ ꯑꯃ ꯍꯥꯟꯅ ꯅꯥꯕ ꯍꯧꯔꯛꯑꯦꯕ ꯑꯗꯨꯒ ꯃꯣꯏꯒꯤ ꯚꯦꯇꯅꯔꯤꯒꯤ ꯗꯣꯛꯇꯔꯗꯣ ꯀꯧꯔꯒ ꯍꯤꯗꯥꯛ ꯀꯥꯞꯍꯟꯕꯅꯦꯕ ꯌꯨꯝꯗ
ꯎꯝ
ꯑꯗꯣ ꯃꯣꯏ ꯅꯨꯃꯤꯠ ꯃꯉꯥꯅꯤ ꯀꯥꯞꯁꯦꯅ ꯍꯥꯏꯕ ꯑꯗꯨꯗ ꯍꯣꯏꯅ ꯍꯥꯏꯔꯒ ꯅꯨꯃꯤꯠ ꯃꯉꯥꯅꯤꯁꯦ ꯀꯥꯞꯄꯦꯕ ꯑꯗꯨ ꯅꯨꯃꯤꯠ ꯃꯉꯥꯅꯤ ꯁꯦ ꯀꯥꯞꯄ ꯃꯇꯨꯡꯗꯅꯦ ꯅꯨꯃꯤꯠ ꯇꯔꯨꯛꯅꯤ ꯁꯨꯕꯗ ꯁꯤꯗꯣꯛꯈ꯭ꯔꯦ
ꯑꯁ ꯑꯗꯣ ꯍꯧꯖꯤꯛꯀꯥꯟꯁꯦ ꯍꯥꯏꯗꯤ ꯌꯦꯟꯒꯤꯁꯨ ꯌꯥꯝꯅ ꯂꯥꯛꯄ ꯃꯥꯜꯂꯦꯕ ꯂꯥꯏꯆꯠꯁꯦ ꯌꯦꯟꯁꯨ ꯍꯥꯏꯗꯤ ꯎꯝ ꯑꯩꯈꯣꯏꯅꯕꯨꯗꯤ ꯁꯥꯏꯗꯕꯨꯗꯤ ꯍꯥꯏꯗꯤ ꯌꯦꯟ ꯀꯩꯀꯥ ꯃꯌꯥꯝ ꯑꯃ ꯂꯣꯏꯕ ꯈꯣꯠꯄ ꯂꯣꯏꯕꯗꯣ ꯂꯩꯇꯕꯅꯤꯅ ꯈꯪꯗ꯭ꯔꯦꯗꯅ ꯑꯗꯣ ꯁꯨꯝ ꯍꯥꯏꯗꯤ ꯑ ꯐꯦꯁꯕꯨꯛ ꯀꯨꯝꯕ ꯀꯩꯒꯨꯝꯕꯗ ꯍꯥꯏꯗꯤ ꯁꯨꯝ ꯑꯗꯨꯃꯥꯏꯅ ꯍꯥꯏꯗꯤ ꯌꯦꯟ ꯃꯌꯥꯝ ꯃꯌꯥꯝ ꯑꯃ ꯂꯣꯏꯔꯒ ꯍꯥꯏꯗꯤ ꯁꯨꯝ ꯑꯗꯨꯃꯥꯏꯅ ꯂꯥꯏꯆꯠ ꯂꯥꯛꯑꯒ ꯄꯨꯂꯞ ꯄꯨꯜꯂꯞ ꯁꯤꯕ ꯈꯣꯠꯄ ꯑꯗꯨꯒꯨꯝꯕꯒꯤ ꯁꯨꯝ ꯑꯗꯨꯝ ꯊꯦꯡꯅꯕ ꯍꯥꯏꯇꯥꯔꯦ
ꯑꯗꯣ ꯌꯥꯝ ꯅꯨꯡꯉꯥꯏꯇꯦꯕ ꯑꯩꯒꯤ ꯄꯩꯁꯥꯗꯣ ꯃꯤ ꯂꯥꯛ ꯂꯥꯛꯇ ꯊꯥꯗꯔꯛꯏꯅꯦꯕ ꯃꯥꯡꯉꯤꯅꯦ ꯍꯥꯏꯕ ꯄꯩꯁꯥ ꯃꯌꯥꯝꯗꯣ
ꯑꯗꯨꯅꯦ ꯍꯥꯏꯗꯤ ꯌꯦꯟꯗꯣ ꯑꯩꯈꯣꯏ ꯍꯥꯏꯗꯤ ꯂꯣꯏꯔꯤꯕ ꯀꯥꯡꯒꯨꯗꯨꯅ ꯍꯥꯏꯗꯤ ꯑꯗꯨꯗꯨꯃ ꯌꯣꯜꯂꯀꯥꯟꯗ ꯍꯥꯏꯗꯤ ꯁꯦꯟꯚꯝ ꯑꯃ ꯈꯪꯗꯣꯏꯅꯤꯗꯅ ꯑꯗꯨ ꯂꫭꯏꯅ ꯃꯥꯡꯉꯦ ꯑꯦ ꯑꯗꯨꯅꯤ ꯅꯨꯡꯉꯥꯏꯇꯦ ꯑꯗ ꯏꯆꯦ ꯍꯣꯏꯒꯤꯗ ꯑꯣ ꯀꯩꯀꯥ ꯅꯥꯕ ꯈꯣꯠ ꯇꯧꯈꯤꯕꯗꯨꯗ ꯁꯨꯝ ꯐꯔꯕ꯭ꯔꯥ ꯅꯠꯇ꯭ꯔꯒꯅ ꯀꯃꯥꯏꯅ ꯇꯧꯔꯤꯕꯅꯣꯅ
ꯑꯁ ꯑꯗꯨꯒꯅꯦ ꯅꯨꯃꯤꯠ ꯇꯔꯨꯛꯅꯤ ꯁꯨꯕꯗ ꯑꯃꯗꯨꯣ ꯁꯤꯗꯣꯛꯈ꯭ꯔꯦꯗꯅ ꯑꯗꯒꯤ ꯃꯥꯗꯨ ꯁꯤꯒ꯭ꯔꯕꯅꯤꯅ ꯃꯥꯒ ꯂꯩꯃꯤꯟꯅꯔꯝꯕꯗꯨ ꯃꯥꯁꯦ ꯃꯥꯁꯨ ꯅꯨꯡꯉꯥꯏꯇ꯭ꯔꯕꯖꯥꯠꯅꯦꯕꯀꯣ ꯃꯊꯟꯇ ꯂꯩꯕꯗꯣ ꯑꯗꯨꯩ ꯃꯥꯁꯨ ꯑꯃꯨꯛ ꯅꯥꯕ ꯑꯃꯨꯛ ꯍꯧꯔꯛꯑꯦ ꯃꯥꯁꯨ ꯅꯥꯕ ꯍꯧꯔꯛꯄꯗꯩꯗꯤ ꯍꯟꯗꯛꯇꯤ ꯀꯩꯅꯣ ꯇꯧꯔꯒꯨꯝꯁꯦ ꯅ ꯍꯥꯏꯗꯤ ꯚꯦꯇꯤꯅꯔꯤꯒꯤꯗꯨꯗ ꯑꯣꯏꯅ ꯀꯧꯔꯒ ꯌꯦꯡꯍꯜꯂꯒꯨꯝꯁꯦ ꯑꯩꯈꯣꯏꯅ ꯍꯤꯗꯥꯛꯇꯣ ꯁꯦꯝꯃꯒ ꯂꯩꯩꯕꯨꯡ ꯈꯥꯡꯉꯒ ꯁꯦꯝꯃꯒ ꯑꯗꯨꯝ ꯄꯤꯊꯛꯑꯖꯦꯅ ꯇꯧꯔꯦꯕꯀꯣ ꯑꯗꯨꯒꯤ ꯁꯦꯝꯃꯒ ꯄꯤꯊꯛꯑꯦꯕ ꯃꯥꯁꯦ ꯑꯌꯨꯛꯇ ꯑꯃ ꯅꯨꯡꯗꯥꯡꯗ ꯑꯃ ꯄꯤꯊꯛꯑꯦꯕ ꯑꯗꯨꯒ ꯃꯥ ꯁꯦ ꯂꯩꯔꯝꯃꯦ ꯑꯗꯨꯒ ꯑꯗꯨꯝ ꯂꯩꯔꯦ ꯑꯗꯨꯒ ꯃꯥꯅꯕꯨ ꯍꯦꯟꯅ ꯀꯨꯏꯅ ꯂꯩꯗ ꯑꯗꯨꯒ ꯃꯥꯁꯦ ꯀꯩꯗꯧꯔꯕꯅꯣ ꯈꯪꯗꯦ ꯗ ꯃꯥꯁꯦ ꯆꯥꯛꯇꯤ ꯑꯗꯨꯝ ꯈꯔ ꯈꯔ ꯆꯥꯏꯌꯦꯕꯀꯣ ꯑꯗꯨꯒ ꯃꯥꯅ ꯑꯃꯨꯛ ꯂꯥꯏꯍꯧꯁꯨ ꯇꯧꯏꯅꯦ ꯑꯗꯨꯒ ꯈꯔ ꯅꯨꯃꯤꯠ ꯃꯉꯥꯅꯤ ꯇꯔꯨꯛꯅꯤ ꯑꯗꯨꯃꯥꯏꯅ ꯁꯨꯖꯜꯂꯛꯑꯀꯥꯟꯗꯅꯦ ꯃꯥꯒꯤ ꯃꯤꯠꯁꯦ ꯉꯥꯡ ꯁꯪ ꯉꯥꯡ ꯖꯜꯂꯦꯕ ꯅꯥꯀꯟ ꯅꯥꯝ ꯑꯃ ꯀꯔꯤ ꯗꫭꯏꯅꫭꯗꯤ ꯈꯪꯗꯦ ꯑꯗꯨꯒ ꯉꯥꯡꯖꯜꯂꯛꯑꯒ ꯅꯣꯡꯉꯥꯜ ꯉꯁꯤ ꯉꯁꯤꯁꯦ ꯉꯥꯡꯁꯤꯜꯂꯛꯑꯦꯗꯅ ꯉꯁꯤ ꯅꯨꯡꯗꯥꯡ ꯋꯥꯏꯔꯝꯁꯤꯗ ꯍꯩꯃꯥ ꯑꯣꯛꯁꯦ ꯃꯃꯤꯠꯁꯦ ꯉꯥꯡꯁꯪ ꯉꯥꯡꯁꯤꯜꯂꯛꯑꯦꯅꯦꯅ ꯑꯩꯈꯣꯏꯁꯦ ꯍꯥꯏꯅꯔꯝꯃꯦꯕꯀꯣ ꯑꯗꯨꯒ ꯉꯁꯤꯁꯦ ꯉꯥꯡꯁꯤꯜꯂꯦ ꯑꯗꯨꯒ ꯃꯥꯒꯤ ꯅꯨꯃꯤꯗꯥꯡꯁꯦ ꯍꯤꯗꯥꯛ ꯄꯤꯊꯛꯒ ꯇꯨꯝꯈ꯭ꯔꯦ ꯑꯗꯨꯒ ꯃꯥꯒꯤ ꯅꯨꯃꯤꯗꯥꯡꯗꯨꯗ ꯃꯥꯒꯤ ꯃꯃꯤꯠꯇꯣ ꯉꯧꯗꯣꯡ ꯊꯨꯡꯕꯗꯣ ꯎꯔꯛꯇꯕꯗꯣ ꯃꯃꯤꯠ ꯇꯥꯡꯁꯤꯜꯂꯛꯄ ꯄ꯭ꯔꯖꯥꯅꯦꯕ ꯑꯩꯈꯣꯏꯅ ꯈꯪꯗꯕ
ꯑꯣ ꯑꯣ
ꯑꯗꯨꯒꯤ ꯃꯥꯗꯤ ꯃꯥꯗꯤ ꯃꯥꯗꯤ ꯃꯆꯤꯟꯖꯥꯛꯇꯣ ꯂꯥꯝꯗꯅ ꯒꯣꯔꯣꯡ ꯒꯣꯔꯣꯡ ꯒꯣꯔꯣꯡ ꯀꯣꯏꯆꯠ ꯆꯠ ꯍꯥꯏꯗꯤ ꯀꯗꯥꯏꯗ ꯂꯩꯔꯤꯗꯣ ꯈꯪꯗ꯭ꯔꯕꯅꯤꯅ ꯀꯣꯏꯆꯠ ꯆꯠꯄꯗꯨꯗ ꯀꯣꯔꯣ ꯒ꯭ꯔꯥꯡ ꯒ꯭ꯔꯣꯡ ꯒ꯭ꯔꯥꯡ ꯊꯦꯡꯖꯤꯜꯂꯕ ꯃꯥꯗꯤ ꯃꯥꯒꯤ ꯃꯆꯤꯟꯖꯥꯛ ꯆꯥꯟꯅꯕꯤꯗꯨꯗꯁꯨ ꯑꯗꯨꯒ ꯀꯩꯅꯣꯅꯦ ꯑꯣꯛꯁꯦ ꯌꯥꯝꯅ ꯒ꯭ꯔꯣꯝ ꯒ꯭ꯔꯥꯡ ꯒ꯭ꯔꯣ ꯒ꯭ꯔꯥꯡ ꯇꯧꯋꯦꯅ ꯈꯜꯂꯦ ꯑꯍꯤꯡꯁꯤꯗꯃꯥꯏꯅ ꯈꯜꯂꯕ ꯑꯩꯈꯣꯏ ꯕꯥꯕꯍꯩꯁꯤꯅ ꯑꯗꯨꯒ ꯅꯣꯡꯉꯥꯜꯂꯀꯥꯟꯗ ꯌꯦꯡꯀꯥꯟꯗ ꯑꯣꯛꯇꯣ ꯃꯥꯒꯤ ꯃꯃꯤꯠ ꯅꯥꯃꯗꯣ ꯉꯧꯔꯣꯛ ꯉꯧꯔ ꯂꯩꯔꯝꯃꯕ ꯉꯧꯗꯣꯡ ꯂꯣꯏꯅ ꯀꯨꯞꯁꯜꯂꯒ ꯑꯗꯒꯤꯗꯤ ꯑꯥꯁ ꯁꯦ ꯃꯃꯤꯠ ꯇꯥꯡꯉꯦ ꯃꯥꯒꯤ ꯆꯥꯛ ꯆꯥꯐꯝꯗ ꯆꯥꯛ ꯆꯥꯕꯁꯨ ꯉꯝꯗ꯭ꯔꯦ ꯅꯨꯡꯉꯥꯏꯇ꯭ꯔꯦ ꯑꯗꯒꯤ ꯁꯤꯕꯁꯨ ꯉꯝꯗ꯭ꯔꯕ ꯃꯥꯁꯦ ꯑꯩꯈꯣꯏꯅ ꯑꯗꯨꯝ ꯍꯤꯗꯥꯛ ꯄꯤꯊꯛꯄꯗꯨꯗ ꯄꯨꯔꯥ ꯐꯔꯛꯄ꯭ꯔꯁꯨ ꯐꯔꯛꯇꯕ ꯑꯗꯨꯒꯤ ꯁꯤꯆꯦ ꯀꯩꯅꯣ ꯇꯧꯈ꯭ꯔꯁꯤꯗ ꯃꯤꯉꯣꯟꯗ ꯑꯣꯏꯅ ꯄꯤꯊꯣꯛꯈ꯭ꯔꯁꯤꯗ ꯑꯩꯈꯣꯏ ꯌꯦꯡꯕꯗ ꯉꯝꯗ꯭ꯔꯦꯅ ꯃꯤꯉꯣꯟꯗ ꯑꯣꯏꯅ ꯄꯤꯊꯣꯛꯈ꯭ꯔꯦ ꯍꯤꯡꯉꯁꯨ ꯁꯤꯔꯁꯨ ꯀꯔꯤ ꯀꯔꯤ ꯅꯣꯏ ꯊꯣꯛꯣꯛꯄ ꯇꯧꯖꯔꯣꯅ ꯗꯥꯎ ꯌꯦꯡꯖꯔꯣꯅ
ꯑꯗꯨꯗꯤ ꯍꯧꯖꯤꯛꯁꯦ ꯍꯥꯏꯗꯤ ꯏꯆꯦꯍꯣꯏ ꯍꯥꯏꯗꯤ ꯁꯨꯝ ꯌꯨꯝꯗ ꯑꯣꯛ ꯀꯩꯁꯨꯝꯇ ꯂꯩꯇ꯭ꯔꯕꯣ
ꯑꯣꯛꯄꯨꯗꯤ ꯂꯩꯌꯦ ꯑꯣꯛ ꯃꯄꯤ ꯍꯥꯏꯗꯣꯏꯔꯥ ꯍꯥꯏꯗꯤ ꯃꯄꯤ ꯐꯥꯔꯛꯑꯕ ꯍꯥꯏꯇꯥꯔꯦꯅꯦ ꯑꯅꯤ ꯂꯩꯔꯤꯑꯕ ꯑꯣꯛꯄꯨꯗꯤ ꯍꯧꯖꯤꯛꯀꯤ ꯃꯄꯤ ꯍꯧꯖꯤꯛ ꯑꯣꯛ ꯑꯆꯧꯕ ꯃꯔꯤ ꯂꯩꯔꯝꯃꯦꯕꯀꯣ ꯑꯗꯨꯒ ꯑꯅꯤ ꯑꯃ ꯌꯣꯟꯊꯣꯛꯈ꯭ꯔꯦꯕ ꯂꯥꯕ ꯑꯅꯤ ꯑꯃꯃꯣꯝ ꯑꯅꯤꯅꯦꯕ ꯑꯗꯨꯒ ꯂꯥꯕ ꯑꯅꯤꯁꯦ ꯌꯣꯟꯊꯣꯛꯈ꯭ꯔꯒ ꯑꯃꯣꯝ ꯑꯅꯤ ꯂꯩꯕꯅꯦꯕ ꯑꯗꯨ ꯃꯣꯏ ꯂꯩ ꯂꯩꯅ ꯑꯇꯣꯞ ꯑꯇꯣꯞꯄ ꯃꯆꯥ ꯍꯥꯏꯗꯤ ꯃꯣꯏꯗꯣ ꯌꯣꯟꯊꯣꯛꯈ꯭ꯔꯒꯦꯅ ꯃꯆꯥ ꯑꯃꯨꯛ ꯁꯦꯝꯒꯠꯅꯕꯅꯦꯅ ꯂꯧꯕ ꯃꯆꯥꯅꯦꯕ ꯍꯧꯖꯤꯛꯀꯤ ꯅꯥꯔꯛꯏꯕ ꯃꯆꯥ ꯑꯅꯤꯁꯦ
ꯑꯣ
ꯑꯗꯣ ꯍꯧꯖꯤꯛ ꯃꯄꯤ ꯍꯥꯏꯗꯤ ꯍꯥꯠꯇꯝ ꯍꯥꯏꯇꯥꯔꯦꯅꯦ ꯑꯃꯣꯝ ꯑꯅꯤꯗꯤ ꯂꯩꯕ
ꯑꯗꯨꯗꯤ ꯍꯥꯏꯗꯤ ꯃꯣꯏꯅ ꯑꯃꯨꯛ ꯆꯥꯎꯔꯀꯥꯟꯗ ꯃꯣꯏꯒꯤ ꯃꯆꯥꯗꯣ ꯑꯃꯨꯛ ꯀꯩꯅꯣ ꯍꯥꯏꯗꯤ ꯇꯧꯕ ꯌꯣꯛꯄ ꯇꯥꯕꯅꯤ
ꯃꯆꯥꯗꯤ ꯄꯣꯛꯍꯜꯂꯔꯣꯏꯗ ꯃꯣꯏꯗꯣ ꯈꯔ ꯑꯗꯨꯝ ꯆꯥꯎꯔꯒ ꯌꯣꯟꯊꯣꯛꯈ꯭ꯔꯗꯕꯅꯤ ꯍꯧꯖꯤꯛꯇꯣ ꯑꯣꯛ ꯂꯥꯏꯆꯠꯀꯦ ꯀꯥ ꯈꯣꯠꯄ ꯂꯥꯛꯄꯅꯤꯅ ꯑꯣꯛꯇꯣ ꯌꯥꯝ ꯍꯣꯡꯉꯤꯗꯅ ꯑꯗꯨ ꯍꯣꯡꯕꯗꯨ ꯑꯗꯨꯗ ꯌꯣꯟꯊꯣꯛꯇꯕꯅꯤꯗ ꯃꯆꯥꯗꯤ ꯀꯣꯛꯍꯜꯂꯔꯣꯏꯗ ꯃꯆꯥ ꯀꯣꯛ ꯄꯁꯦ ꯌꯥꯝꯅ ꯌꯥꯝ ꯋꯥꯏ ꯎꯝ ꯁꯦꯕꯥꯩ ꯀꯩꯀꯗꯣ ꯉꯝꯗꯦꯕ ꯑꯗꯨ ꯑꯩꯈꯣꯏ ꯁꯦꯕꯥꯗꯣ ꯍꯩꯇꯦꯕ ꯑꯗꯨ ꯁꯦꯕꯥꯗꯣ ꯍꯩꯇꯗꯅ ꯅꯪ ꯈꯪꯍꯧꯋꯤꯗꯅ ꯑꯩꯒꯤ ꯑꯣꯛ ꯃꯄꯤ ꯑꯆꯧꯕ ꯑꯃ ꯂꯩꯕꯗꯣ ꯍꯟꯗꯛꯀꯤ ꯑꯗꯨ ꯃꯥꯗꯣ ꯃꯥ ꯄꯣꯛꯑꯦ ꯑꯗꯨꯒ ꯃꯥꯗꯣ ꯃꯆꯥ ꯄꯣꯛꯑꯒ ꯃꯕꯨꯛ ꯊꯣꯛꯇꯗꯅꯅꯦ
ꯎꯝ
ꯑꯁ ꯃꯆꯥꯁꯤꯡꯗꯣ ꯁꯪꯒꯣꯝꯅ ꯌꯣꯛꯑꯦ ꯑꯗꯨꯒ ꯁꯪꯒꯣꯝꯅ ꯌꯣꯛꯄꯗꯨꯁꯨ ꯃꯤꯅ ꯋꯥꯅ ꯌꯣꯛꯆꯔꯦ ꯑꯗꯨꯒ ꯂꯣꯏ ꯁꯤꯗꯣꯛꯈ꯭ꯔꯦꯕ
ꯑꯗꯨꯅꯤ ꯍꯥꯏꯗꯤ ꯎꯝ ꯃꯣꯏꯁꯤꯁꯨ
ꯁꯦꯕꯥꯗꯣ ꯑꯩꯈꯣꯏ ꯁꯦꯕꯥ ꯇꯧꯕꯗꯣ ꯍꯩꯇꯦꯕ ꯑꯗꯨꯒꯤ ꯅꯨꯡꯉꯥꯏꯇꯦ ꯌꯥꯝꯅ ꯑꯗꯨꯒꯤ ꯑꯣꯛ ꯃꯄꯤꯗꯨꯁꯨ ꯌꯥꯝ ꯐꯕꯅꯦꯕ ꯑꯗꯣ ꯀꯩꯗꯧꯅꯤ ꯃ ꯑꯗꯨꯝ ꯂꯣꯏꯔꯒ ꯅꯠꯇ꯭ꯔꯥ ꯑꯗꯨꯒꯤ ꯃꯄꯤꯗꯨꯁꯨ ꯌꯣꯟꯊꯣꯛꯈ꯭ꯔꯦ ꯑꯗꯨꯒꯤ ꯃꯆꯥꯗꯨꯁꯨ ꯂꯣꯏꯅ ꯁꯤꯈ꯭ꯔꯦ ꯅꯨꯡꯕꯨꯗꯤ ꯌꯥꯝ ꯅꯨꯡꯉꯥꯏꯇꯦ ꯃꯆꯥ ꯁꯤꯕꯗꯣ
ꯎꯝ ꯑꯗꯨꯗꯤ ꯍꯥꯏꯗꯤ ꯑꯣꯛꯁꯦ ꯑꯗꯨꯝ ꯂꯣꯏꯔꯒ ꯍꯥꯏꯗꯤ ꯌꯣꯟꯕ ꯌꯥꯔꯛꯄꯒꯤ ꯃꯇꯥꯡꯁꯦ ꯁꯨꯝ ꯀꯥꯟꯗ ꯑꯗꯨꯝ ꯌꯣꯟꯊꯣꯛꯑꯒ ꯑꯅꯧꯕ ꯑꯃꯃꯨꯛ ꯂꯧꯕ ꯑꯗꯨꯃꯥꯏꯅ ꯇꯧꯕꯅ ꯑꯣꯏꯅ ꯍꯥꯏꯗꯤ ꯐꯔꯅꯤ
ꯑꯩꯈꯣꯏꯒꯤꯗꯃꯛꯇꯤ ꯑꯗꯨꯅ ꯑꯣꯏꯅ ꯐꯔꯦ ꯍꯥꯏꯗꯤ ꯃꯁ ꯁꯦꯕꯥ ꯇꯧꯕ ꯈꯣꯠꯄꯗꯣ ꯍꯩꯇꯕꯅꯤꯅ ꯑꯗꯨ ꯅꯣꯏꯒꯤꯗꯤ ꯀꯩ ꯀꯔꯤ ꯂꯣꯏꯒꯦ ꯌꯨꯝꯗ ꯌꯦꯟ ꯉꯥꯅꯨ ꯀꯩꯀꯥꯒ ꯂꯩꯕ꯭ꯔꯣ
ꯑꯩꯈꯣꯏꯒꯤꯗꯤ ꯍꯥꯏꯗꯤ ꯂꯩꯇꯦ ꯍꯥꯏꯕꯗꯤ ꯂꯣꯏꯐꯝꯁꯦ ꯂꯩꯇꯕ
ꯎꯝ
ꯑꯗꯨꯅ ꯑꯩꯈꯣꯏꯒꯤꯗꯤ ꯑꯗꯨꯃꯥꯏꯅ ꯍꯥꯏꯗꯤ ꯌꯦꯟꯒꯨꯝꯕ ꯉꯥꯅꯨꯒꯨꯝꯕ ꯑꯣꯛꯀꯨꯝꯕ ꯍꯥꯏꯗꯤ ꯑꯗꯨꯒꯨꯝꯕꯗꯗꯤ ꯂꯣꯏꯗ꯭ꯔꯦ
ꯑꯗꯣ ꯑꯩꯈꯣꯏꯒꯤ ꯍꯟꯗꯛ ꯑꯩꯈꯣꯏ ꯕꯥꯅ ꯈꯨꯟꯅꯨꯗꯣ ꯂꯣꯏꯅꯤꯡꯉꯦꯅ ꯈꯨꯟꯅꯨ ꯑꯅꯤ ꯂꯧꯋꯦꯕꯀꯣ
ꯑꯥ
ꯑꯗꯣ ꯑꯩꯈꯣꯏꯒꯤ ꯍꯨꯏꯗꯨꯅꯅꯦ ꯈꯝꯕꯟꯕ ꯍꯥꯏꯇꯥꯔꯦꯅꯦ ꯌꯥꯝ ꯌꯥꯝ ꯁꯥꯎꯅꯤꯡꯕꯗꯣ ꯌꯨꯝꯗ ꯄꯣꯠ ꯆꯩꯩ ꯑꯇꯩ ꯄꯣꯔꯛꯄꯁꯦ ꯃꯣꯏ ꯌꯥꯝ ꯁꯥꯎꯅꯤꯡꯉꯦꯕ ꯃꯣꯏꯗ ꯂꯨꯅ ꯇꯧꯕꯤꯔꯔꯣꯏꯅ ꯈꯟꯕꯩꯀꯣ ꯑꯗꯨꯃꯥꯏꯅ ꯁꯥꯎꯗꯅ ꯃꯣꯏꯅ ꯈꯨꯟꯅꯨꯗꯨꯅ ꯆꯥꯛ ꯃꯆꯤꯟꯖꯥꯛ ꯀꯩꯀꯥ ꯆꯦꯡꯒꯨꯝꯕ ꯈꯨꯜꯂ ꯈꯣꯠꯂ ꯆꯥꯔꯤꯉꯩꯗꯨꯗꯅꯦ ꯍꯛꯇꯅꯦ ꯎꯝ ꯄꯥꯏꯊꯣꯔꯛꯑꯒꯅꯦ ꯈꯨꯟꯅꯨꯗꯨꯗ ꯅꯝꯁꯤꯟꯕꯤꯗꯅꯅꯦ ꯃꯇꯨꯒꯁꯦ ꯃꯌꯥꯝ ꯀꯦꯜꯂꯦ ꯑꯗꯨꯒꯅꯦ ꯃꯈꯣꯡꯁꯨꯅꯦ ꯇꯦꯛꯏꯅꯦꯕ ꯃꯈꯣꯡꯗꯣ ꯁꯦꯛ ꯁꯦꯛꯇꯅ ꯆꯠꯂꯔ ꯍꯥꯏꯕ ꯈꯨꯅꯨ ꯑꯃꯗꯤ ꯑꯗꯨꯒꯤ ꯑꯩꯈꯣꯏ ꯕꯥꯅ ꯍꯜꯂꯛꯑꯒ ꯑꯗꯨꯒ ꯄꯨꯕꯅꯤꯃ ꯀꯩꯒꯤ ꯁꯤ ꯑꯩꯈꯣꯏꯒꯤ ꯄꯣꯠꯅꯤ ꯅꯪ ꯈꯪꯗ꯭ꯔꯥ ꯀꯩꯒꯤ ꯑꯗꯨꯃꯥꯏꯅ ꯇꯧꯔꯤꯅꯣꯅ ꯑꯗꯩꯗꯤ ꯍꯧꯖꯤꯛꯇꯤ ꯈꯨꯅꯨꯗꯨꯅ ꯄꯥꯏꯊꯔꯛꯑꯒ ꯑꯗꯨꯏ ꯆꯥꯔꯁꯨ ꯀꯩꯝꯇ ꯍꯥꯏꯗ꯭ꯔꯦ ꯍꯒꯌꯗ ꯇꯥꯈ꯭ꯔꯦ ꯌꯥꯝ ꯒ꯭ꯌꯥꯟ ꯇꯥꯕ ꯁꯥꯗꯅ
ꯍꯥꯏꯗꯤ ꯃꯥꯗꯣ ꯍꯥꯏꯗꯤ ꯃꯣꯏꯇꯪ ꯂꯩꯔꯝꯕꯗꯨꯗ ꯃꯤ ꯍꯥꯏꯗꯤ ꯑꯉꯥꯡꯕꯨ ꯑꯣꯏꯔꯁꯨ ꯑꯉꯥꯡ ꯃꯆꯥꯕꯨ ꯑꯣꯏꯔꯁꯨ ꯍꯥꯏꯗꯤ ꯃꯣꯏꯒꯤ ꯃꯃꯥꯡꯗ ꯑꯇꯣꯞꯄ ꯑꯃꯕꯨ ꯄꯝꯕ ꯑꯣꯏꯔꯁꯨ ꯂꯧꯕ ꯑꯣꯏꯔꯁꯨ ꯍꯥꯏꯗꯤ ꯁꯨꯝ ꯈꯝꯕꯜꯂꯤꯗꯅ ꯑꯗꯨꯃꯥꯏꯅ ꯇꯧꯕ ꯑꯣꯏꯔꯝꯅꯤ ꯑꯗꯣ ꯈꯨꯅꯨꯁꯦ ꯀꯩꯅꯣꯁꯨ ꯍꯥꯃ ꯍꯋꯥꯏ ꯃꯨꯛ ꯁꯣꯔꯤꯗꯣ ꯑꯗꯨꯒꯨꯝꯕꯁꯨ ꯍꯥꯏꯗꯤ ꯌꯥꯝꯅ ꯄꯥꯝꯅ ꯆꯥꯒꯨꯝ ꯇꯧꯕꯅꯤ
ꯃꯨꯛꯁꯣꯔꯤꯁꯨ ꯆꯥꯏ ꯑꯗꯨꯒ ꯆꯦꯡꯁꯨ ꯆꯥꯏꯕꯀꯣ ꯑꯗꯨꯒ ꯆꯥꯛꯁꯨ ꯆꯥꯏ ꯃꯣꯏꯒꯤ ꯑꯗꯨꯝ ꯃꯣꯏ ꯆꯥꯅꯤꯡ ꯆꯥꯅꯤꯡꯕ ꯆꯥꯖꯖꯅꯣꯅ ꯄꯨꯔꯥ ꯑꯗꯨꯝ ꯃꯤꯛꯁ ꯇꯧꯔ ꯊꯝꯕꯤꯔꯦ ꯊꯝꯕꯕꯨꯗꯤ
ꯍꯥꯏꯗꯤ ꯃꯣꯏꯅ ꯆꯥꯅꯤꯡ ꯆꯥꯅꯤꯡꯗ ꯑꯗꯨꯝ ꯈꯜꯂꯒ ꯆꯥꯖꯅꯕ
ꯍꯣꯏ ꯑꯗꯣ ꯃꯣꯏꯁꯦ ꯀꯩꯅꯣꯗꯤ ꯇꯧꯋꯦꯉꯣ ꯎꯝ ꯃꯣꯏꯗꯣ ꯑꯁ ꯃꯌꯥꯝ ꯃꯌꯥꯝ ꯃꯣꯏꯗꯦ ꯑꯗꯨꯝ ꯆꯥꯔꯒ ꯃꯥꯒꯤ ꯃꯊꯤꯁꯦ ꯃꯌꯥꯝ ꯌꯥꯝ ꯐꯥꯏꯌꯦꯕ ꯃꯊꯤꯁꯦ ꯃꯌꯥꯝ ꯑꯉꯧꯕ ꯑꯉꯥꯡꯇ ꯐꯖꯅ ꯋꯥꯏꯅꯨꯡ ꯐꯖ ꯐꯖꯅ ꯁꯦꯡꯗꯣꯛꯄꯤꯗ꯭ꯔꯗꯤꯅꯦ ꯃꯣꯏꯗꯤ ꯌꯥꯝ ꯃꯣꯠꯁꯤꯜꯂꯛꯑꯦ
ꯍꯣꯏ ꯑꯗꯨꯗꯒꯤ ꯃꯣꯏꯗꯤ ꯍꯥꯏꯗꯤ ꯋꯥ ꯍꯥꯏꯅꯕ ꯈꯣꯠꯄꯁꯨ ꯌꯥꯗꯕꯅꯤꯅ ꯃꯣꯏꯅ ꯂꯩꯔꯝ ꯂꯩꯔꯝꯕ ꯃꯐꯝꯁꯦ ꯑꯗꯨꯗ ꯑꯗꯨꯝ ꯍꯥꯏꯗꯤ ꯑꯗꯨꯃꯥꯏꯅ ꯇꯧꯁꯤꯜꯂꯦꯕ ꯍꯥꯏꯗꯤ ꯑꯩꯈꯣꯏ ꯁꯨ ꯁꯤꯗ ꯍꯥꯏꯗꯤ ꯈꯨꯅꯨ ꯂꯩꯔꯤꯕꯀꯣ ꯑꯗꯣ ꯍꯥꯏꯗꯤ ꯃꯣꯏ ꯑꯗꯨꯝ ꯄꯥꯏꯔꯛꯑꯒꯗꯒꯤ ꯉꯥꯛꯇꯪꯒ ꯍꯥꯏꯗꯤ ꯃꯄꯥꯟꯗꯒ ꯑꯣꯏꯔꯁꯨ ꯍꯥꯏꯗꯤ ꯍꯨꯏꯅ ꯆꯥꯕꯒꯤꯕꯨ ꯑꯣꯏꯔꯁꯨ ꯁꯨꯝ ꯆꯥꯛꯀ ꯁꯨꯝ ꯊꯝꯕꯁꯦ ꯃꯣꯏꯗ ꯍꯥꯏꯗꯤ ꯃꯣꯏꯅ ꯁꯨꯝ ꯍꯟꯕꯗꯣ ꯃꯠꯆꯤꯟꯅ ꯇꯥꯏ ꯑꯗꯣ ꯈꯨꯟꯅꯨꯗꯤ ꯍꯥꯏꯗꯤ ꯁꯨꯝ ꯃꯣꯏꯗꯤ ꯃꯔꯨꯝ ꯀꯩꯀꯥ ꯀꯣꯛꯄ ꯑꯗꯒꯤ ꯃꯆꯥ ꯀꯩꯀꯥ ꯑꯣꯟꯕꯁꯦ ꯌꯥꯝꯅ ꯍꯥꯏꯗꯤ ꯁꯨꯝ ꯊꯨꯅ ꯊꯨꯅ ꯑꯗꯨꯃꯥꯏꯅ ꯇꯧꯋꯦꯗꯤ ꯍꯥꯏꯅꯕꯅꯦ
ꯑꯩꯅ ꯇꯥꯕꯗꯗꯤꯅꯦ ꯁꯨꯃꯥꯏꯅ ꯇꯥꯏꯌꯦ ꯃꯣꯏꯁꯦ ꯀꯩꯒꯨꯝꯕ ꯃꯄꯨꯡ ꯐꯥꯕ ꯍꯥꯏꯗꯤ ꯃꯔꯨꯝ ꯀꯣꯛꯄ ꯍꯧꯔꯗꯤꯅꯦ
ꯎꯝ
ꯃꯔꯨꯝ ꯀꯣꯛꯄꯁꯦ ꯍꯧꯈ꯭ꯔꯗꯤ ꯃꯔꯨꯝꯁꯦ ꯃꯣꯏꯁꯦ ꯃꯔꯨꯝ ꯑꯅꯤ ꯑꯅꯤ ꯀꯣꯛꯑꯦ ꯍꯥꯏꯕ ꯑꯅꯤꯗ ꯍꯦꯟꯅ ꯀꯣꯛꯇꯦ ꯍꯥꯏꯕ ꯑꯗꯨꯒ ꯀꯣꯛꯑꯅꯤꯗꯅ ꯑꯗꯨꯒ ꯀꯣꯜꯂꯅꯤꯗꯅ ꯀꯣꯟꯕꯁꯦ ꯅꯨꯃꯤꯠ ꯀꯌꯥꯅꯣ ꯅꯨꯃꯤꯠ ꯇꯔꯥ ꯃꯉꯥꯅꯤꯃꯨꯛ ꯈꯛꯇꯪ ꯑꯣꯏꯔꯦ ꯃꯥꯜꯂꯦ ꯃꯣꯏꯒꯤ ꯀꯣꯟꯕꯗ ꯃꯁꯥ ꯑꯣꯜꯂꯤꯁꯦ ꯑꯗꯨꯒ ꯅꯨꯃꯤꯠ ꯇꯔꯥ ꯃꯉꯥꯅꯤꯁꯤꯗ ꯑꯣꯜꯂꯅꯤꯗꯅ ꯑꯗꯨꯒ ꯃꯥꯒꯤ ꯃꯆꯤꯟꯖꯥꯛ ꯤꯁꯤꯅꯅꯦ ꯃꯥꯏ ꯃꯄꯤꯅ ꯃꯔꯝꯗꯤ ꯀꯣꯟꯗꯣꯏꯅꯦꯕ ꯑꯗꯨꯒ ꯃꯆꯤꯟꯖꯥꯛꯁꯤꯅ ꯃꯥꯒꯤ ꯃꯥꯒꯤ ꯅꯨꯄꯥꯅ ꯍꯥꯏꯗꯤ ꯈꯨꯅꯨ ꯅꯥꯕꯅ ꯄꯨꯕꯤꯔꯛꯇꯕ ꯃꯥꯏ ꯅꯨꯄꯤꯒꯤ ꯑꯗꯨ ꯄꯤꯖꯗꯣꯏꯕ ꯑꯗꯨꯒ ꯃꯥ ꯁꯤꯅ ꯃꯄꯥꯟ ꯊꯣꯛꯍꯟꯗꯕꯤꯗ ꯊꯝꯗꯣꯏꯕ ꯑꯗꯨꯒ ꯃꯆꯥꯁꯤ ꯑꯣꯜꯂꯅꯤꯗꯅ ꯃꯆꯥꯁꯤꯒꯤ ꯃꯆꯤꯟꯖꯥꯛꯁꯤꯁꯨ ꯑꯃꯨꯛ ꯈꯨꯅꯨ ꯂꯥꯕꯁꯤꯅ ꯄꯨꯔꯒ ꯏꯟꯕꯤꯗꯕ ꯑꯗꯨꯒ ꯔꯥꯁꯤꯡ ꯃꯆꯥꯁꯤꯡꯁꯦ ꯈꯤꯇꯪ ꯈꯤꯇꯪ ꯈꯤꯇꯪ ꯈꯤꯇꯪ ꯆꯥꯎꯕ ꯍꯧꯔꯅꯤ ꯌꯥꯝ ꯊꯨꯅ ꯃꯣꯏꯗꯤ ꯆꯥꯎꯋꯦꯕ ꯈꯪꯕ꯭ꯔꯥ ꯃꯔꯨꯝꯅꯅꯦ ꯄꯤ ꯇꯔꯨ ꯄꯤꯛꯄ ꯑꯗꯨꯒ ꯃꯆꯥꯗꯤꯅꯅꯦ ꯑꯣꯟꯊꯣꯔꯛꯀꯥꯟꯗꯗꯤ